ꯑꯩꯁꯤꯗꯤ ꯉꯝꯃꯤꯡꯁꯤꯗꯤ ꯀꯅꯥꯅꯣ ꯈꯪꯗ꯭ꯔꯦ ꯑꯩꯗꯤ ꯁꯣꯏꯈ꯭ꯔꯕ꯭ꯔꯥꯅꯪ
ꯈꯪꯉꯔꯣꯏꯍꯦ ꯃꯤꯡꯗꯤ ꯈꯪꯉꯔꯣꯏ
ꯀꯖꯦ ꯔꯦ ꯑꯣ
ꯃꯤꯡꯁꯤ ꯃꯤꯡꯁꯤ ꯇꯣꯉꯥꯟ ꯇꯣꯉꯥꯟꯅ ꯊꯣꯛꯀꯅꯤ ꯑꯩꯈꯣꯏꯒꯤꯗꯤ
ꯖꯔ ꯀꯀꯤꯕ ꯐꯥꯎ ꯐꯥꯎ ꯑꯦꯛꯇꯣ
ꯎꯝ ꯍꯧꯛꯅꯨꯗ
ꯑ ꯆꯥꯏꯦ ꯐꯖ ꯋꯥꯔꯤꯔꯤꯁꯔꯦ ꯌꯦꯅꯤ ꯀꯥꯟ ꯅ ꯐꯃꯤꯅꯤ ꯂꯩꯔꯝ
ꯑꯁ ꯃꯇꯝ ꯂꯩꯈ꯭ꯔꯦꯕ
ꯑꯗꯨꯒꯤ ꯑꯣꯢꯔꯝꯅꯤ
ꯎꯝ
ꯀꯔꯤꯅꯣ ꯉꯥꯡꯕ ꯀꯥꯎꯔꯦ ꯍꯧꯖꯤꯛ ꯖꯤꯛ
ꯍꯣꯏ ꯀꯥꯎꯈ꯭ꯔꯦ ꯀꯗꯥꯏꯗ ꯌꯥꯎꯒꯕ꯭ꯔꯣ ꯀꯥꯎꯈ꯭ꯔꯦ ꯑꯩꯁꯨ
ꯎꯝ ꯎꯝ ꯎꯝ
ꯅꯨꯡꯉꯥꯏ ꯁꯨꯃꯥꯏ ꯋꯥꯔꯤ ꯁꯥꯎ ꯅꯣꯏꯁꯨ ꯃꯇꯝ ꯁꯥꯡꯃꯒ ꯃꯤꯅꯤꯠ ꯇꯔꯥ ꯈꯥꯛꯇꯅꯤ ꯑꯗꯨꯝ ꯋꯥꯔꯤ ꯁꯥꯎ ꯄꯪꯉꯦ
ꯏꯖꯦ
ꯑꯗꯨ ꯃꯤ ꯃꯤ ꯑꯗꯨꯃꯥꯏꯅ ꯇꯧꯋꯦ ꯁꯥꯅꯤꯡꯗ꯭ꯔꯗꯤ ꯑꯩꯈꯣꯏꯗꯁꯨ ꯑꯗꯨꯝ ꯇꯧꯔꯛꯄ ꯌꯥꯏꯅ
ꯍꯣꯏ ꯑꯗꯨ ꯃꯔꯛ ꯃꯔꯛꯇ ꯅꯪꯁꯨ ꯑꯗꯨꯝ ꯆꯦꯟꯂꯝꯅꯤ
ꯖꯤ ꯑꯩꯗꯤ ꯀꯔꯤꯁꯨ ꯇꯧꯗꯦꯗ ꯑꯩꯈꯣꯏ ꯊꯕꯛ ꯇꯧꯔꯁꯨ ꯑꯗꯨꯝ ꯋꯥꯔꯤ ꯁꯥꯕ ꯌꯥꯏꯌꯦꯗ
ꯑꯗꯨ ꯅꯨꯡꯗꯥꯡ ꯄꯨꯡ ꯇꯔꯥ ꯍꯦꯟꯅꯗꯤ ꯌꯥꯗ꯭ꯔꯕ꯭ꯔꯣ
ꯑꯁ ꯌꯥꯏꯗ ꯑꯗꯨꯝ ꯌꯥꯏꯗ ꯑꯗꯨ ꯑꯩꯗꯤ ꯍꯦꯛꯇ ꯆꯥꯕ ꯂꯩꯣꯏꯔꯗꯤ ꯋꯥꯔꯤ ꯁꯥꯗꯦꯕ ꯑꯥ ꯆꯥꯛ ꯆꯥꯕ ꯂꯣꯏꯈꯔꯕ ꯃꯇꯨꯡꯗ ꯋꯥꯔꯤ ꯁꯥꯕ ꯑꯥ ꯃꯗꯣ
ꯎꯝ
ꯑꯗꯨꯒꯤ ꯋꯥꯔꯤ ꯁꯥꯗꯕ ꯅꯨꯄꯥꯒ ꯋꯥꯔꯤ ꯁꯥꯔꯗꯤ ꯅꯨꯡꯉꯥꯢꯔꯤꯕꯣ ꯅꯍꯥꯟ ꯑꯩ ꯁꯥꯕꯅꯦꯕ ꯃꯥꯒꯤ ꯀꯥꯡꯗꯨꯁꯨ ꯑꯩꯅ ꯁꯥꯕꯤꯕꯅꯦꯕ ꯃꯥꯅ ꯀꯩꯅꯣ ꯇꯧꯋꯦ ꯍꯥꯏꯕꯒꯤ
ꯎꯝ
ꯑꯗꯨ ꯅꯪ ꯃꯥꯃꯥ ꯅꯪ ꯑꯩ ꯑꯩ ꯄꯥꯝꯗꯕ ꯅꯪ ꯇꯧꯋꯦꯀꯣ ꯍꯥꯏꯅ ꯍꯥꯏꯕ ꯃꯅꯥ
ꯑꯁ ꯀꯔꯤꯒꯔ ꯅꯨꯄꯥꯒ ꯁꯗꯦ
ꯑ ꯑꯗꯨꯝ ꯑꯩꯅ ꯑꯩ ꯀꯔꯤ ꯇꯧꯔꯒꯦ ꯑꯩꯅ ꯍꯥꯏꯕ ꯑꯁ ꯑꯁꯤꯗ ꯋꯥꯔꯤ ꯅꯨꯄꯥ ꯅꯨꯄꯥꯒ ꯁꯥꯕꯤꯒꯔꯥ ꯍꯥꯏꯅ ꯃꯥꯅ ꯎꯝ ꯍꯥꯏꯕ
ꯎꯝ
ꯑꯗꯣ ꯑꯁ ꯅꯪ ꯑꯁꯥꯎ ꯑꯁꯥꯕ ꯌꯥꯏ ꯍꯥꯏꯅ ꯍꯥꯏꯕꯤ ꯍꯥꯏꯕꯤ ꯍꯥꯏꯗ꯭ꯔꯥ ꯍꯥꯏꯅ ꯍꯥꯏꯕ ꯑꯩꯅ
ꯎꯝ
ꯑꯗꯨꯒ ꯃꯥꯅ ꯑꯩ ꯑꯗꯨꯝ ꯇꯃꯤꯟꯅ ꯂꯩꯈ꯭ꯔꯦ ꯑꯗꯨ ꯅꯨꯃꯤꯗꯤ ꯑꯗꯨꯒꯤ ꯑꯩ ꯅꯨꯃꯤꯠ ꯑꯅꯤ ꯁꯥꯗ꯭ꯔꯦꯗ ꯑꯗꯨꯝ ꯁꯥꯅꯤꯡꯗꯕꯒꯤ ꯁꯥꯗꯦꯕ ꯑꯗꯨꯒ ꯃꯥ
ꯑꯗꯨꯒꯨꯝꯕ ꯍꯥꯏꯔ ꯈꯥꯡꯉꯗꯤ ꯌꯥꯔꯦ ꯃꯤꯁꯤꯡ ꯍꯥꯎꯗꯤ ꯅꯨꯄꯥ ꯌꯥꯝꯃꯤ
ꯑꯗꯨ ꯃꯥꯅ ꯑꯃꯨꯛ ꯍꯣꯏ ꯅꯨꯄꯥ ꯑꯌꯥꯝꯅ ꯅꯨꯄꯥꯅꯦꯕꯀꯣ ꯍꯟꯗꯛꯇꯤ ꯅꯨꯄꯤ ꯅꯨꯄꯤ ꯑꯗꯨꯝ ꯊꯦꯡꯅꯑ ꯅꯍꯥꯟꯅꯦ ꯅꯨꯄꯥ ꯉꯥꯛꯇꯅꯦꯕ ꯑꯩꯅꯁꯨ ꯑꯗꯨꯝ ꯃꯕꯨ ꯍꯥꯏꯕꯤꯔꯤ ꯑꯗꯨ ꯑꯃ ꯑꯗꯣ ꯍꯧꯖꯤꯛꯇꯤ ꯑꯩꯅ ꯑꯗꯨꯃꯥꯏꯅ ꯑꯁ ꯑꯩ ꯑꯗꯨꯝ ꯅꯨꯄꯥ ꯀꯌꯥ ꯋꯥꯔꯤ ꯁꯥꯗꯦ ꯅꯨꯄꯤ ꯑꯗꯨꯝ ꯑꯌꯥꯝꯕ ꯁꯥꯏꯗꯨꯕꯨ ꯑꯈꯣꯏꯁꯨ ꯑꯃꯔ ꯑꯗꯨ ꯅꯨꯄꯥꯥꯔ ꯅꯨꯄꯤꯔ ꯈꯪꯗꯕꯤ ꯑꯗꯨꯝ ꯋꯥꯔꯤ ꯁꯥꯕꯁꯨ ꯂꯩꯌꯦꯅ ꯀꯣ ꯀꯗ꯭ꯔꯒꯁꯨ ꯂꯕ ꯑꯗꯨ ꯃꯥꯅ ꯃꯥꯅ ꯅꯪꯃ ꯅꯪ ꯋꯥꯔꯤ ꯁꯥꯗ꯭ꯔꯤꯕ꯭ꯔꯥ ꯍꯥꯏꯔꯥ ꯍꯣꯏ ꯁꯥꯗ꯭ꯔꯦ ꯅꯪ ꯅꯪ ꯄꯥꯝꯗꯕꯤ ꯅꯠꯇ꯭ꯔꯣꯅ ꯑꯗꯨꯃꯥꯏ ꯄꯥꯝꯗꯕꯤ ꯁꯥꯎꯗ ꯀꯩꯊꯗ ꯑꯩ ꯅꯨꯡꯇꯤ ꯅꯨꯄꯥꯒ ꯁꯥꯥꯕꯁꯨ ꯅꯠꯇꯦꯀꯣ ꯃꯅꯥ ꯃꯅꯥ ꯑꯣꯏꯔꯗꯤ ꯀꯥꯏꯗꯦ ꯁꯥꯥꯎ ꯐꯦꯃ ꯍꯥꯏ ꯃꯥꯅ
ꯃꯥꯁꯨ ꯒꯌꯥꯟ ꯇꯥꯔꯝꯅꯤ
ꯈꯥꯢ ꯍꯥꯢꯕ ꯇꯥꯔꯦ
ꯑꯣꯏ ꯈꯪꯉꯅꯤ ꯌꯥꯔꯦ ꯀꯥꯔꯤꯁꯨ ꯖꯨꯒꯨꯝꯕ ꯒꯦꯝꯅꯤ ꯀꯔꯤꯅꯣ ꯍꯥꯏꯔ
ꯎꯝ ꯄꯅꯤ ꯄꯅꯤꯔ ꯇ ꯏ ꯢꯕꯅꯤꯁꯨ
ꯑꯗꯣ ꯍꯟꯗꯛꯁꯦ ꯃꯤ ꯑꯅꯧꯕ ꯃꯣꯢ ꯌꯥꯗ꯭ꯔꯤꯕ꯭ꯔꯣ ꯆꯥꯡꯕ
ꯌꯥꯗ꯭ꯔꯦ ꯍꯧꯖꯤꯛꯇꯤ
ꯎꯝ
ꯅꯍꯥꯟ ꯅꯨꯡꯉꯥꯏꯕꯤꯅ ꯑꯁꯤ ꯑꯁꯤ ꯃꯊꯪꯗ ꯌꯥꯔꯣꯏ ꯍꯥꯏꯅ
ꯎꯝ ꯎꯝ ꯑꯗꯨ ꯁꯤꯗ ꯑꯩꯈꯣꯏ ꯏꯃꯥꯟꯅꯕꯤꯁꯤꯡ ꯎꯔꯒ ꯄꯥꯝꯃꯦꯅ ꯃꯣꯏ
ꯅꯍꯥꯟ ꯅꯍꯥꯟ ꯇꯧꯔꯤ ꯌꯥꯎꯕ ꯍꯧꯖꯤꯗꯤ ꯌꯥꯎꯗꯦ
ꯎꯝ
ꯅꯣꯡ ꯆꯨꯕꯁꯦ ꯌꯥꯝ ꯄꯨꯛꯅꯤꯡ ꯌꯥꯝ ꯅꯨꯡꯁꯤꯌꯦꯗ
ꯑꯣꯀꯥꯟꯅ ꯆꯨꯔꯕ꯭ꯔꯣꯅ ꯑꯗꯨꯗꯤ
ꯇꯥꯗꯨꯅ
ꯇꯥꯗ
ꯅꯪꯥꯟ ꯍꯧꯖꯤꯛꯛꯇꯤ ꯑꯗꯨꯝ ꯐ꯭ꯔꯤ ꯂꯩꯌꯦꯦꯔꯥ
ꯎꯝ
ꯑꯗꯨꯜꯗꯤꯦ ꯑꯗꯨ ꯀꯗ꯭ꯔꯣ ꯀꯥꯏꯗꯦ ꯍꯥꯏꯗꯦ
ꯇꯅꯦꯁꯛꯇꯤ ꯑꯗꯨ ꯅꯣꯏꯗꯤ ꯃꯥꯡꯕꯣ ꯅꯣꯏꯗ
ꯑꯦ ꯂꯥꯎꯈ꯭ꯔꯦꯗꯈꯣꯏ ꯑꯗꯨꯗꯤ
ꯑꯣ ꯌꯥꯝ ꯉꯟꯅꯤ ꯁꯤꯗ ꯑꯩ ꯃꯊꯛꯇꯅꯦ ꯀꯈꯠꯂꯒ ꯂꯩꯔꯤꯁꯦ
ꯑꯣ ꯑꯩꯈꯣꯏꯗꯗꯤ ꯃꯝꯈ꯭ꯔꯦꯗ
ꯉꯟꯂꯦ ꯉꯟꯂꯦ
ꯁꯪꯉꯗꯤ ꯗꯨꯝ ꯀꯣꯜ ꯇꯧꯔꯒ ꯂꯩꯌꯣ
ꯎꯝ
ꯅꯪꯒꯤꯁꯨ ꯀꯥꯟꯅꯕ ꯑꯩꯒꯤꯁꯨ ꯀꯥꯟꯅꯕ
ꯑꯅꯤꯅ
ꯍꯣꯏ ꯑꯅꯤꯃꯛ
ꯃ ꯀꯅꯥꯕꯦ ꯇꯥꯔꯦ
ꯀꯅꯥꯌꯦ ꯑꯗꯨ
ꯉꯪꯁꯛ ꯑꯃꯅ ꯄꯤꯔꯛ ꯀꯔꯤ ꯀꯔꯤ ꯀꯔꯤ ꯀꯔꯤ ꯍꯥꯏꯕꯔꯥ ꯋꯥꯔꯤ ꯁꯥꯕꯗ
ꯎ ꯄꯤꯂꯣ
ꯑꯥ
ꯎꯝ ꯎ ꯃꯣꯏꯒꯗꯤ ꯋꯥꯔꯤꯒ ꯁꯥꯕ ꯅꯨꯡꯉꯥꯏꯇꯦ
ꯑ ꯑꯩ ꯆꯠꯄꯗ ꯅꯨꯄꯤꯗꯣ ꯏꯃꯥꯟꯅꯕꯤꯗꯣ ꯑꯩꯈꯣꯏꯅ ꯏꯃꯥꯟꯅꯕꯤꯗꯣ
ꯃꯃꯥꯟꯅꯕꯤ
ꯑꯩꯈꯣꯏꯒꯤ ꯏꯃꯥꯟꯅꯕꯤ ꯑꯩꯅ ꯃꯣꯏ ꯌꯨꯝ ꯆꯠꯄꯗꯣ ꯉꯁꯤ
ꯑ ꯑ ꯎꯝ ꯃꯥꯅ ꯅꯣꯏꯒꯤ ꯃꯔꯝ ꯀꯔꯤꯁꯨ ꯍꯥꯏꯗꯦ
ꯑꯗꯨꯝ ꯀꯩꯗꯧꯕ꯭ꯔꯣ ꯍꯪꯉꯥꯒ ꯒꯦꯝ ꯁꯥꯟꯅꯔꯤ ꯀꯔꯤꯒꯤꯔꯥ ꯑꯩꯉꯣꯟꯅ ꯀꯔꯤ ꯀꯔꯤ ꯇꯧꯕ ꯍꯪꯉꯣ ꯀꯅꯥ ꯀꯅꯥ ꯂꯩꯕ꯭ꯔꯣ ꯍꯥꯏꯔꯦ ꯃꯊꯟꯇꯅꯤꯌꯦ
ꯑꯗꯨ ꯃꯇꯝ ꯃꯥ ꯃꯄꯥꯜꯗ ꯃꯊꯟꯇ ꯂꯩꯔꯤꯌꯦ ꯃꯊꯟꯇꯅꯦꯅ ꯍꯥꯏꯔꯝꯅꯤꯅ ꯑꯩꯈꯣꯏꯗꯤ
ꯑꯗꯨ ꯈꯪꯉꯗꯤ ꯅꯪꯁꯨ ꯂꯥꯛꯑꯦ ꯍꯥꯏꯕ ꯌꯥꯕꯗꯨꯕ ꯐꯩ ꯃꯥꯁꯨ ꯈꯪꯉꯤꯅ ꯑꯩꯈꯣꯏꯗꯤ ꯃꯔꯨꯞꯅꯤ ꯆꯤꯟꯅꯥꯅꯦ ꯈꯪꯅꯗꯦ ꯅꯪꯁꯨ ꯂꯥꯛꯑꯦ ꯍꯥꯏꯔꯦ ꯃꯁ ꯐꯖꯅ ꯂꯣꯜꯂꯦ
ꯀꯞꯅꯤꯡꯉꯦ ꯑꯗꯣ ꯃꯥꯅ ꯈꯟꯕꯗꯤ ꯑꯗꯨꯝ ꯑꯩꯁꯨ ꯃꯤꯕꯨ ꯈꯪꯍꯟꯅꯤꯡꯗꯕꯒꯤ ꯑꯗꯨꯃꯥꯏꯅ ꯇꯧꯋꯦ ꯍꯥꯏꯅ ꯈꯟꯕꯒꯤꯔ ꯈꯪꯗꯗ ꯎꯝ
ꯃꯥ ꯒꯦꯝ ꯁꯟꯅꯔꯤ ꯑꯩꯅ ꯑꯣ ꯒꯦꯝ ꯁꯟꯅꯔꯗꯤ ꯗꯤꯁꯇꯥꯔꯕ ꯑꯣꯏꯅ ꯇꯧꯔꯝꯅꯤ ꯍꯥꯏꯅ ꯇꯧꯗꯦꯗ ꯑꯗꯨꯗꯤ ꯑꯗꯨ ꯂꯥꯏꯔꯤꯛ ꯈꯔ
ꯎꯝ
ꯑꯗꯨꯝ ꯋꯥꯔꯤ ꯁꯥꯔꯦ ꯑꯗꯨꯗꯤ ꯍꯣꯔꯦꯟ ꯇꯧꯔꯛꯑꯣ ꯍꯥꯏꯕꯅꯦ
ꯎꯝ ꯃꯄꯥꯜꯗ ꯑꯗꯨꯝ ꯐꯝꯃꯜꯂꯦ ꯉꯁꯥꯏꯗꯤ ꯑꯩꯗꯤ ꯈꯪꯗꯦꯕ ꯍꯥꯏꯗꯤ ꯑꯥ ꯃꯣꯏ ꯃꯅꯦ ꯈꯣꯏꯗ ꯆꯠꯈ꯭ꯔꯕ ꯍꯥꯏꯅ ꯈꯟꯕ
ꯎꯝ
ꯑꯗꯣ ꯑꯩ ꯎꯝ ꯀꯧꯁꯤꯜꯂꯒꯦ ꯎꯝ ꯃꯥ ꯑꯣꯏꯕꯅ ꯃꯥ ꯉꯥꯏꯈꯣ ꯉꯥꯏꯈꯣ ꯍꯥꯏꯕ ꯀ ꯩꯌꯦ
ꯍꯜ ꯌꯥꯏꯌꯦꯀꯣ ꯌꯥꯏꯌꯦꯀꯣ ꯃꯤ ꯃꯆꯥꯗꯤ ꯃꯤꯒꯤ ꯌꯨꯝꯗ ꯂꯥꯛꯑꯒ ꯃꯄꯨꯨꯒ ꯁꯗꯅ ꯇꯟꯊꯣꯛꯈ꯭ꯔ ꯃꯥꯜꯂꯦ
ꯀꯩꯅꯀꫭ ꯃꯥꯅ ꯑꯗꯨꯝ ꯆꯠꯂꯤꯗꯤ ꯌꯥꯕ ꯑꯩꯅ ꯆꯠꯂꯣꯏꯅ ꯍꯥꯏꯕꯗꯣ
ꯑꯗꯨ ꯃꯁꯨ ꯒꯦꯟ ꯇꯥꯕ ꯌꯥꯏꯕ
ꯎꯝ ꯍꯣꯏ ꯑꯁ ꯈꯪꯗꯦꯗ
ꯅꯕꯥꯅꯤ ꯆꯞ ꯃꯥꯟꯅꯩ
ꯎꯝ
ꯃꯤ ꯑꯃꯥꯅ ꯒꯦꯟ ꯇꯥꯔꯗꯤ ꯑꯍꯥꯟ ꯑꯃꯥꯗꯤ ꯏꯀꯥꯏꯗꯕꯤꯗ ꯗꯥꯏꯔꯦꯛ ꯆꯠꯂꯣ
ꯈꯔꯁꯨ ꯈꯨꯠꯅ ꯈꯔ ꯌꯥꯎꯅꯅꯤꯌꯦ ꯑꯗꯨꯒ ꯋꯥꯔꯤꯁꯨ ꯐꯖꯅ ꯁꯥꯍꯧꯗꯦꯗ ꯑꯗꯨꯝ ꯊꯣꯛꯄꯒ
ꯀꯨꯝꯃꯒ ꯑꯗꯨꯝ ꯍꯥꯜꯂꯥ ꯍꯜꯂꯝꯅꯤ
ꯍꯣꯏ ꯑꯗꯨꯝ ꯀꯨꯝꯒ ꯑꯗꯨ ꯁꯥꯟꯅꯒꯅꯤ ꯀꯩꯅꯣ ꯇꯧꯕꯤꯀꯣ
ꯎꯝ ꯅꯨꯡꯉꯥꯏꯔꯦ ꯅꯣꯏꯗꯤ
ꯐꯝꯔꯥꯒ ꯏꯕꯥꯅꯤ ꯐꯣꯟ ꯑꯥ ꯑꯗꯨ ꯅꯨꯄꯤꯒ ꯏꯕꯥꯅꯤ ꯋꯥꯔꯤ ꯁꯥꯕꯗꯥ ꯃꯥꯅ ꯑꯗꯨꯝ ꯃꯅꯨꯡꯗꯨꯗ ꯃꯥꯅ ꯑꯦꯛꯁꯟ ꯇꯧꯔꯒꯀꯣ ꯊꯨꯔꫭ ꯊꯨꯔꫭ‌ꯍꯥꯏꯅ ꯑꯗꯨꯒ ꯑ ꯅꯨꯄꯤꯅ ꯏꯁ ꯑꯩ ꯈꯪꯉꯦꯀꯣ ꯑꯩ ꯈꯪꯉꯦꯀꯣ ꯀꯔꯤ ꯍꯥꯏꯕꯅꯣ ꯍꯥꯏꯅ ꯃꯥꯁꯨ ꯑꯗꯨꯝ ꯂꯛꯅꯕ ꯎꯗꯕ ꯀꯨꯏꯈ꯭ꯔꯦꯅꯦ ꯍꯥꯏ ꯍꯥꯏꯔꯒ ꯃꯥꯁꯨ ꯑꯗꯨꯝ ꯅꯨꯄꯥ ꯋꯥꯔꯤ ꯁꯥꯕꯤ ꯑꯦ ꯈꯪꯉꯦꯗꯅ ꯅꯪꯗꯤ ꯃꯥꯒꯤ ꯃꯑꯣꯡꯗꯣ ꯅꯣꯏꯕꯨꯕꫭꯛ ꯅꯣꯏ ꯕꯨꯕꫭꯛ ꯋꯥꯔꯤ ꯁꯥꯗꯕꯗꯣ
ꯎꯝ
ꯑꯗꯨꯒ ꯑꯩꯅ ꯊꯣꯛꯂꯑꯦꯅꯦ ꯌꯥꯝ ꯅꯨꯡꯉꯥꯏꯔꯦꯀꯣ ꯍꯥꯏꯔꯒ ꯃꯥ ꯍꯥꯟꯅ ꯊꯣꯛꯈ꯭ꯔꯦ ꯑꯩꯅ ꯈꯨꯝꯃꯣꯏꯔ ꯍꯥꯏꯅ ꯍꯥꯏꯔꯒ ꯃꯥ ꯑ ꯑꯦꯝ ꯃꯥꯏ ꯈꯨꯨꯠꯗꫭ
ꯍꯝ ꯍꯝ
ꯃꯥꯏ ꯌꯦꯡꯉꯨꯀꯣ ꯍꯥꯏꯅ ꯇꯧꯕꯗꫭ ꯃꯥꯏ ꯑꯦꯛ ꯋꯥꯏꯑꯣꯑ ꯑꯗꯨ ꯑ ꯅꯨꯄꯤꯅ ꯅꯨ ꯅꯨꯄꯤꯅ ꯏꯁ ꯀꯩꯁꯨ ꯀꯥꯏꯗꯦ ꯀꯩꯁꯨ ꯀꯥꯏꯗꯦ ꯅ ꯍꯥꯏꯕ ꯑꯗꯨꯃꯛꯁꯨ ꯏꯀꯥꯏꯕꯤ ꯏꯀꯥꯏꯕꯤꯗꯕꯅꯤꯗ ꯁꯥꯎꯕꯥꯒꯤ‌ ꯇꯧꯕ ꯅꯠꯇꯦꯗ ꯑꯗꯨꯗꯤ
ꯑꯗꫭ ꯃꯥ ꯌꯨꯝ ꯍꯂꯒ ꯑꯃꯨꯛ
ꯑꯁ ꯁꯥꯟꯅꯈ꯭ꯔꯦ
ꯎꯝ ꯆꯥꯎꯔꯝꯃꫭꯏ
ꯑ ꯁ꯭ꯀꯨꯜ ꯁ꯭ꯀꯨꯜ ꯁ꯭ꯀꯨꯜ ꯍꯟꯗꯛ ꯃꯣꯏꯒꯤ ꯁ꯭ꯀꯨꯜ ꯁ꯭ꯀꯨꯜꯗꯣ
ꯎꯝ
ꯎꯝ ꯑꯗꯨꯝ ꯇꯧꯋꯦ ꯅꯍꯥꯟꯁꯨ ꯏꯁꯇꯦꯠ ꯑꯁꯤ ꯗꯤꯁꯇ꯭ꯔꯤꯒꯤ ꯇꯧꯋꯦꯕꯀꯣ ꯑꯗꯨꯝ ꯉꯝꯃꯦ ꯑꯗꯣ ꯍꯟꯗꯛ ꯏꯁꯇꯦꯒꯤ ꯇꯧꯒꯅꯤ ꯍꯥꯏꯌꯦ ꯀꯟꯅ ꯇꯧꯔꯗꯤ
ꯑꯩꯈꯣꯏ ꯑꯩꯈꯣꯏꯒꯤ ꯑꯩꯈꯣꯏꯒꯤ ꯑꯩꯈꯣꯏꯒꯤ ꯁꯥꯔꯗꯣ ꯈꯪꯉꯦꯅ ꯇꯞ ꯈꯤꯇꯪ ꯕꯦꯔꯥ ꯇꯧꯕꯗꯣ ꯑꯩꯈꯣꯏꯒꯤ ꯑꯣꯂꯤꯕꯤꯌꯥꯒꯤ
ꯎꯝ
ꯑꯗꯨ ꯑꯣꯖꯥꯅ ꯏꯟꯆꯥꯔꯁ ꯑꯩꯈꯣꯏ ꯑꯗꯨꯝ ꯃꯣꯏꯕꯨ ꯀꯩꯅꫭ ꯇꯧꯃꯜꯂꯦ ꯑꯗꯨ ꯉꯁꯤ ꯄꯨꯡ ꯄꯨꯡ ꯑꯅꯤꯗ ꯍꯧꯔꯅꯤ ꯍꯥꯏꯅ ꯍꯥꯏꯌꯦꯌꯦ ꯇꯅ ꯀꯣꯜ ꯇꯧꯔꯛꯄꯗꯣ ꯑꯩ ꯌꯥꯝ ꯀꯣꯜ ꯑꯗꯨꯝ ꯇꯧꯔꯛꯀꯅꯤ
ꯑ ꯑꯗꯨ ꯅꯨꯡꯉꯥꯏꯌꯦ
ꯆꯩꯔꯒꯥ ꯑꯗꯨꯝ ꯒꯥꯎꯔ ꯂꯩꯔꯦꯗ
ꯑ ꯍ
ꯃꯨꯁꯟꯇ ꯂꯩꯕ꯭ꯔꯣ
ꯃꯤꯁꯨ ꯂꯩ ꯂꯩꯦ ꯇ ꯀꯝꯅ ꯀꯥ ꯎꯕꯔꯥꯒꯦ
ꯑꯣ
ꯄꯅ ꯀꯩꯁꯦ ꯂꯒ ꯃ ꯇ ꯄꯥꯏꯒꯦ
ꯅꯨꯄꯤ ꯌꯥꯝ ꯊꯣꯛꯎꯔꯨꯔꯀꯣ
ꯑꯗꯨꯦꯣꯏꯕꯅꯦꯗ
ꯐꯩꯌꯦꯦ ꯅꯣꯏꯗꯤ ꯑꯩꯈꯣꯏꯗꯤ ꯑꯗꯨꯃꯥꯏꯅ ꯇꯧꯅꯤꯡꯉ ꯑꯩ ꯃꯇꯝꯒꯤ ꯅꯠꯇꯦ ꯏꯊꯟꯗ ꯍꯩꯗꯤ ꯑꯗꯨꯃꯥꯏꯅ ꯇꯧꯔꯁꯨ ꯌꯥꯗꯦ ꯄꯅ
ꯍꯣꯏ ꯏꯊꯟꯗꯗꯤ ꯕꯣꯔꯤꯡ ꯆꯣꯏꯕ ꯑꯗꯨꯒꯨꯝꯕ ꯇꯧꯅꯅ ꯏꯟꯇꯔꯦꯁ ꯈꯔ ꯍꯥꯏꯔꯛꯑꯦ
ꯎ
ꯑꯗꯨꯅꯁꯨ ꯈꯟꯅꯥ ꯈꯟꯅꯔꯣ ꯑꯗꯨꯒ ꯊꯦꯡꯅꯔꯣ ꯑꯩꯅ ꯈꯤꯇꯪ
ꯑꯗꯨꯅꯦ ꯊꯕꯛ ꯊꯕꯛ ꯊꯕꯛ ꯏꯛ ꯏꯠ ꯆꯠꯇꯕ ꯌꯥꯗꯕ ꯊꯕꯛ ꯐꯥꯎ ꯆꯠꯄꯅꯤ ꯆꯠꯅꯤꯒꯥꯏ ꯃꯇꯝ ꯂꯩꯇ꯭ꯔꯦꯗ ꯍꯟꯗꯛ ꯃꯤꯁꯤꯡꯁꯤꯗꯤ
ꯀꯩꯅꯣ ꯃꯣꯏꯁꯤꯗꯤ ꯑꯗꯨꯒ ꯅꯨꯄꯤ ꯑꯃꯥ ꯃꯥꯅ ꯈꯨꯟ ꯆꯠꯈꯤꯕꯗꯣ ꯑꯃꯨꯛ ꯍꯜꯂꯛꯑꯕ꯭ꯔꯣ
ꯍꯂꯛꯑꯦ ꯊꯕꯛ ꯑꯃꯨꯛ ꯇꯧꯔꯨꯔꯕꯅꯦ ꯑ ꯃꯣꯏꯒꯤꯁꯨ ꯀꯣ ꯃ ꯃꯥꯒꯤꯁꯨ ꯌꯥꯝ ꯅꯨꯡꯉꯥꯏꯇꯦ ꯍꯟꯗꯛ
ꯍꯣꯏ ꯑꯩ ꯑꯩ ꯉꯔꯥꯡ ꯑꯩꯉꯣꯟꯗ ꯑ ꯚꯤꯗꯤꯑꯣ ꯊꯥꯔꯛꯑꯦ ꯃꯥꯅ ꯀꯣ
ꯎꯝ
ꯃꯣꯏ ꯅꯨꯄꯥꯒꯩꯗꯣ ꯑꯦꯛꯁꯄ꯭ꯂꯦꯟ ꯇꯧꯕꯤꯌꯣꯅ
ꯀꯔꯤ ꯇꯧꯕꯤꯌꯨꯅ
ꯑꯦꯛꯁꯄ꯭ꯂꯦꯟ ꯇꯧꯕꯤꯌꯣ ꯑꯩꯈꯣꯏ ꯃꯣꯏ ꯂꯣꯟꯗꯣ ꯑꯩꯈꯣꯏ ꯂꯣꯟꯗ ꯑ ꯉꯥꯡ ꯄꯕꯤꯌꯣꯗ
ꯀꯃꯥꯏ ꯉꯥꯡꯕ꯭ꯔꯣ
ꯑꯗꯨ ꯑꯩꯉꯣꯟꯗ ꯊꯥ ꯑ ꯄ꯭ꯂꯤꯁ ꯑꯦꯛꯁꯄ꯭ꯂꯦꯟ ꯇꯧꯕꯤꯌꯣ ꯑꯗꯨ ꯎꯝ ꯅꯨꯄꯥꯅ ꯉꯥꯡꯕꯕꯤꯗꯣ ꯑꯗꯣ ꯃꯉꯣꯟꯗ ꯊꯥꯔꯛꯄꯥ ꯈꯪꯗꯩꯗꯣ ꯑꯩꯉꯣꯟꯗ ꯊꯥꯛꯕꯗꯣ ꯑꯗꯨ ꯅꯨꯄꯥꯒ ꯑꯗꯨ ꯅꯨꯄꯥ ꯊꯕꯛ ꯁꯨꯔꯒꯀꯣ ꯃꯃꯥ ꯃꯄꯥꯡꯒ ꯃꯅꯕꯒ
ꯎꯝ
ꯑꯗꯨꯒ ꯃꯣꯏ ꯃꯂꯤꯛꯒ ꯈꯅꯥꯛꯑꯍꯦ
ꯎꯝ
ꯈꯅꯥꯔꯒ ꯂꯣꯏ ꯆꯠꯈ꯭ꯔꯦ ꯈꯠꯅꯥꯔꯒ ꯑꯗꯨꯝ ꯃꯊꯟꯗ ꯂꯩꯍꯧꯕ ꯃꯥꯏ ꯅꯨꯄꯥ ꯈꯛꯇ ꯑꯗꯨꯒꯤ ꯚꯤꯗꯤꯑꯣ ꯅꯝꯃꯒ ꯑꯁ ꯉꯁꯤ ꯃꯤꯗꯤ ꯌꯥꯝ ꯅꯨꯡꯉꯥꯏꯇꯦ ꯑꯗꯨꯒꯨꯝꯕ ꯁꯦꯠꯂꯤꯅꯤꯗ ꯑꯗꯨꯝ ꯄꯨꯟꯅ ꯂꯩꯃꯤꯟꯅꯔ ꯉꯁꯤ ꯅꯣꯏ ꯃꯣꯏ ꯃꯥꯕꯨ ꯊꯥꯗꯣꯛꯑꯒ ꯂꯣꯏ ꯆꯠꯈ꯭ꯔꯦ ꯅꯨꯡꯉꯥꯏꯇꯦ ꯑꯗꯨꯒꯨꯝꯕ ꯁꯦꯠꯀꯤꯗ
ꯑꯣ
ꯏꯗꯤ ꯅꯝꯒ ꯊꯥꯔꯖꯥꯠꯅꯤ ꯑꯗꯨꯒꯤ ꯃꯥꯜꯅ ꯃꯅꯉꯣꯟ ꯄꯥꯈꯥ ꯂꯩꯀꯦ ꯊꯥ ꯑꯦ ꯄꯥꯈꯥ ꯂꯩꯅꯣ ꯎꯝ ꯇꯕꯅꯦ ꯇꯕꯅꯦ ꯑꯣ
ꯑꯗꯨꯝ ꯃꯣꯏꯁꯨ ꯑꯗꯨ ꯑꯗꯨ ꯉꯛꯇ ꯅꯠꯇꯦ ꯑꯗꯨꯝꯕꯅꯤ ꯃꯔꯛꯇꯁꯨ ꯄ꯭ꯔꯣꯕ꯭ꯂꯦꯝ ꯑꯗꯨꯝ ꯊꯣꯛꯧꯕꯤꯗ
ꯑꯣ ꯎꯨꯡ ꯈꯥꯟꯕ ꯃꯃꯗ
ꯅꯨꯄꯥꯁꯦ ꯑꯩꯗꯤ ꯅꯨꯄꯥꯁꯤꯡꯁꯦ ꯑꯗꯨꯃꯥꯏꯅ ꯇꯧꯔꯗꯤ ꯌꯥꯝ ꯐꯥꯏꯅꯦ ꯑꯗꯨꯗ ꯑꯩꯈꯣꯏꯅ ꯑꯩꯈꯣꯏꯅ ꯑꯩꯈꯣꯏꯅ ꯀꯨꯣꯏꯅꯗ꯭ꯔꯤꯉꯩ ꯃꯃꯥꯡꯗꯗꯤ ꯀꯔꯤꯁꯨ ꯍꯥꯏꯔꯛꯇ꯭ꯔꯣ ꯍꯧꯖꯤꯛꯅ ꯃꯣꯏ ꯃꯃꯅ ꯌꯥꯗꯦ
ꯑꯩ
ꯇ꯭ꯔꯥꯏꯞ ꯑꯇꯞꯖꯠ ꯖꯥꯇꯤ ꯑꯇꯣꯞ ꯀꯄꯅꯤꯅ ꯄꯥꯝꯗꯦꯌꯦ ꯑꯗꯨꯒ ꯑ ꯃꯥꯜꯂ ꯑꯅ ꯈꯤꯇꯪ ꯍꯥꯏꯗꯤ ꯍꯥꯏꯗꯤ ꯃꯤꯗꯣ ꯀꯔꯝꯕ ꯃꯤꯔꯁꯨ ꯈꯪꯗꯅ ꯑꯗꯨꯃꯥꯏꯅ ꯇꯧ ꯑꯗꯨꯒꯤ ꯑꯗꯨꯃꯥꯏꯅ ꯇꯧꯗꯣ ꯅꯨꯡꯉꯥꯏꯇꯦꯅ ꯍꯥꯏꯌꯦ ꯏꯃꯥꯅ ꯄꯥꯝꯗꯦ ꯍꯦꯅ ꯑꯗꯨ ꯃꯃꯥꯁꯨ ꯀꯣ ꯃꯃꯥ ꯑꯁꯦꯡꯕ ꯅꯠꯇꯦ ꯍꯥꯏꯌꯦ ꯑꯇꯣꯝꯕꯤꯅꯤ ꯍꯥꯏꯌꯦ
ꯑꯣ ꯑꯩꯅꯨꯡꯁꯤ
ꯑꯗꯨ ꯃꯥ ꯑꯗꯨꯃꯨꯔ ꯃꯥ ꯅꯨꯄꯥꯅꯕꯨ ꯅꯨꯡꯁꯤꯔꯤꯗꯤ ꯅꯨꯄꯥꯅꯕꯨ ꯅꯨꯡꯁꯤꯔꯤꯗꯤ ꯑꯗꯨꯃꯥꯏꯅ ꯍꯥꯏꯒꯦꯔꯕ
ꯍꯥꯏꯔꯔꯣꯏꯕ ꯑꯗꯨꯃꯥꯏꯅ ꯇꯧꯔꯁꯨ ꯑꯩ ꯑꯩ ꯅꯪꯃꯨ ꯅꯨꯡꯁꯤ ꯑꯗꯨꯃꯥꯏ ꯍꯩꯅꯦꯕ
ꯍꯣꯏ ꯅꯪ ꯑꯩ ꯅꯪꯒꯤꯗꯃꯛ ꯂꯦꯞꯀꯅꯤꯀꯣ
ꯎꯝ
ꯑꯔꯨꯝꯅ ꯍꯥꯏꯕꯁꯨꯔꯨ ꯅꯨꯞ ꯃꯣꯏ ꯃꯃꯥꯅ ꯋꯥ ꯄꯥꯝꯗꯕꯤꯒꯤꯅꯤ ꯑꯩꯅꯁꯨ ꯍꯥꯏꯕꯅꯦ ꯑꯗꯨꯒꯨꯝꯕ ꯃꯤꯕꯨ ꯅꯪꯁꯨ ꯑꯗꯨꯃꯥꯏꯅ ꯃꯣꯏꯗꯃꯛ ꯂꯦꯄꯤꯔꯨꯅꯨ ꯌꯥꯔꯦ ꯆꯠꯂꯣ ꯃꯥꯅꯕꯨ ꯑꯗꯨꯃꯥꯏꯅ ꯍꯥꯏꯔꯤ ꯐꯨꯔꯤ ꯅꯅꯥꯃꯨꯛ ꯅꯨꯡꯁꯤꯗꯦ ꯃꯥ ꯑꯗꯨꯃꯥꯏꯅ ꯍꯥꯏꯒꯦꯔꯥ ꯍꯥꯏꯅ ꯍꯥꯏꯕꯤꯕꯅꯦ ꯑꯩꯁꯨ ꯑꯩꯗꯤ ꯌꯥꯝ ꯁꯨꯅꯤꯡꯔꯣ ꯑꯩꯅ ꯐꯈꯤꯗꯕꯅꯤ
ꯃꯥꯥꯅꯨꯁꯤꯗꯤ ꯀꯔꯝꯥꯏ ꯍꯥꯏ ꯀꯃꯥꯏꯅ